ꯍꯜꯂꯣ
ꯍꯜꯂꯣ ꯇꯥꯕ꯭ꯔꯣ
ꯑꯣ ꯄꯥꯏ
ꯑꯣ ꯑꯣ ꯇꯨꯝ꯭ꯔꯕ꯭ꯔꯣ ꯑꯣꯏꯣꯏ ꯇꯥꯏꯌꯦ
ꯑ ꯇꯝ ꯆ ꯑꯗꯨ ꯑꯩꯉꯣꯟꯗ ꯏ ꯑꯗꯨꯝ ꯀꯔꯤ ꯀꯔꯤ ꯌꯦꯡꯕꯅꯤꯅ
ꯑꯥ ꯐꯣꯟ ꯌꯦꯡꯕ꯭ꯔꯥ
ꯎꯝ ꯎ
ꯍ ꯀ ꯀꯔꯤꯁꯨ ꯇꯧꯅꯤꯡꯉꯥꯏ ꯂꯩꯇ꯭ꯔꯤꯀꯣ ꯑꯗꯨꯝ ꯐꯣꯟ ꯌꯦꯡꯉꯒ ꯇꯨꯝꯊꯣꯛꯅꯤꯡꯉꯥꯏꯅꯦꯕꯀꯣ
ꯍ
ꯃꯁꯤꯗꯤ ꯣꯁꯅꯥꯏꯇꯔꯦ
ꯑꯗꯨꯅꯦ ꯁꯍꯩꯇ꯭꯭ꯔꯦ ꯀ꯭ꯔꯦꯁ ꯅꯃꯤ ꯉꯥꯏꯁꯨꯍꯩꯇ꯭꯭ꯔꯦ
ꯑꯗꯨꯗꯤ ꯉꯥꯛꯇ ꯇꯨꯝꯒꯅꯤ ꯍꯛꯆꯥꯡꯒꯤ ꯌꯥꯗ꯭ꯔꯦꯔꯤꯕꯀꯣ
ꯎ
ꯑꯃꯨꯛꯀ ꯕꯣꯜ ꯍꯧꯔꯗꯤ ꯑꯃꯨꯛꯀ ꯊꯦꯡꯅ ꯇꯨꯝꯕ ꯍꯧꯒꯅꯤ ꯃꯤꯠꯁꯨ ꯑꯗꯨ ꯌꯥꯗꯔꯦ ꯑꯗꯨꯝ
ꯎ
ꯀꯤꯛ ꯇꯧꯔ ꯂꯩꯔꯦ ꯂꯦꯡꯉ ꯃꯁꯥꯅ ꯃꯁꯥꯅ ꯂꯦꯡꯉ ꯂꯩꯔꯦ
ꯑꯣ
ꯃꯤꯠ ꯃꯈꯥꯒꯤ ꯀꯩꯅꯣꯗꯣ ꯑꯥꯏꯂꯤꯁ ꯃꯈꯥꯗꯣ
ꯎꯝ ꯌꯥꯝ ꯌꯥꯝ ꯇꯨꯝꯅꯤꯡꯈ꯭ꯔꯕ ꯃꯥꯦ
ꯅꯠꯇꯦ ꯇꯨꯝꯅꯤꯡꯕꯒꯤ ꯅꯠꯇꯕ ꯌꯥꯝꯅ ꯇꯨꯝꯗꯕꯒꯤꯀꯣ
ꯎꯝ
ꯃꯇꯝ ꯆꯥꯅ ꯇꯨꯝꯗꯕꯒꯤ ꯋꯥꯁꯨ ꯋꯥꯕꯒꯤ ꯌꯥꯝ ꯊꯕꯛ ꯇꯧꯕ ꯇꯥꯏꯞꯇ ꯋꯥꯁꯨ ꯋꯥꯕꯒꯤ ꯑꯩꯅ
ꯃꯊꯟꯗ ꯃꯤꯠꯇ ꯃꯤ ꯇ ꯇ ꯇꯔ
ꯑꯣ
ꯅꯪꯁꯨ ꯑꯗꯨꯒꯨꯝꯕꯗꯣ ꯑꯦꯛꯁꯄꯤꯔꯦꯟꯁ ꯇꯧꯕꯔꯥ
ꯃꯥꯃ
ꯃꯔꯛ ꯃꯔꯛꯇ ꯍꯣꯏ ꯌꯥꯏ ꯑꯩꯁꯨ ꯃꯔꯛ ꯃꯔꯛꯅꯤ ꯇꯗꯤ ꯍꯟꯗꯛꯁꯦ ꯃꯔꯛꯇ ꯇꯥꯔꯕ ꯃꯥꯜꯂꯦ ꯃ ꯃꯇꯝꯗꯨ ꯂꯈ
ꯎꯝ ꯎꯝ ꯑꯩꯗꯤ ꯑꯗꯨ ꯇꯧ ꯑꯗꯨꯃꯤꯅ ꯑꯩꯒꯤꯗ ꯑꯩꯒꯤ ꯗꯁ ꯀꯥꯎ ꯑꯗꯨ
ꯑꯥ
ꯑꯗꯨ ꯍꯦꯟꯅ ꯌꯥꯝꯃꯦ
ꯑꯆꯥ ꯗꯥꯛꯁꯤ ꯀ
ꯑꯍꯤꯡꯗ ꯐꯖꯅ ꯇꯨꯝꯗꯕ
ꯑꯣ
ꯑꯍꯤꯡ ꯇꯨꯝꯕ ꯌꯥꯗꯕꯤꯗꯣ ꯑꯗꯨ ꯂꯩꯌꯦꯕꯀꯣ
ꯎꯝ
ꯑꯗꯨ ꯅ ꯑꯗꯨꯝ ꯄꯨꯡ ꯑꯩ ꯑꯌꯨꯛ ꯑꯌꯨꯛꯇ ꯇꯨꯝꯃꯦ ꯍꯥꯏꯁꯤꯔꯥ ꯄꯨꯡ ꯑꯅꯤ ꯑꯍꯨꯝ ꯋꯥꯏꯗ ꯇꯨꯝꯒꯅꯤ ꯀ꯭ꯂꯥꯁ ꯀꯨꯝꯕ ꯀꯔꯤꯒꯨꯝꯕ ꯂꯩꯔꯗꯤ ꯉꯟꯇꯥ ꯍꯧꯒꯠꯂꯒ ꯑꯗꯨꯝ ꯀ꯭ꯂꯥꯁ ꯆꯠꯈ꯭ꯔꯅꯤ ꯊꯦꯡꯅ ꯍꯥꯜꯂꯛꯀꯅꯤ ꯋꯥꯅꯤ ꯑꯁ
ꯊꯛꯄꯀꯣ
ꯎꯝ
ꯑꯩꯈꯣꯏꯁꯨ ꯍꯣꯏ ꯊꯣꯛꯑꯦ ꯑꯗꯨꯕꯨ ꯌꯥꯝ ꯊꯣꯛꯇꯦ ꯑꯩꯈꯣꯏꯗꯤ
ꯃꯍꯧꯁꯥꯅ ꯑꯗꯨꯝ ꯀꯨꯆꯨꯁꯨ ꯈꯔ ꯃꯨꯕꯅꯤꯅꯀꯣ
ꯍꯜꯂꯣ
ꯍꯥꯎ ꯇꯥꯢ
ꯑꯩꯗꯤ ꯅꯪ ꯇꯥꯗꯕ꯭ꯔꯥ ꯍꯥꯏꯅ
ꯇꯥꯗꯗꯤ ꯄ꯭ꯔꯥꯏꯚꯦꯠꯇ ꯑꯣꯏꯅ ꯇꯧꯒꯦ ꯍꯥꯏꯔꯕ꯭ꯔꯥ
ꯄ꯭ꯔꯥꯏꯕꯦꯠ ꯇꯧꯅꯤꯡꯗꯦꯗ
ꯌꯥꯝ ꯄ꯭ꯔꯥꯏꯚꯦꯠ ꯑꯣꯏꯔꯁꯨ ꯍꯣꯏ ꯌꯥꯗꯦꯕ
ꯌꯥꯝ ꯄ꯭ꯔꯥꯏꯚꯦꯠ ꯑꯣꯏꯔꯁꯨ ꯌꯥꯗꯦ ꯑꯗꯣ ꯑꯩꯈꯣꯏ ꯅꯨꯄꯥ ꯅꯨꯄꯥꯁꯤꯡꯗꯤ
ꯎꯝ
ꯑꯣ
ꯀ꯭ꯔꯤ ꯑꯃꯨꯛ ꯑꯥ
ꯑꯗꯨꯗꯤ ꯌꯥꯝ ꯇꯣꯏꯅ ꯊꯣꯛꯇꯦ
ꯍꯣꯏ ꯅꯨꯄꯥꯈꯣꯏꯒꯤꯗꯤ ꯌꯥꯝ ꯇꯣꯏꯅ ꯊꯣꯛꯇꯦ ꯅꯨꯄꯤꯒꯤꯗꯤ ꯌꯥꯗꯦꯕ
ꯑꯗꯨꯕꯨ ꯑꯩꯈꯣꯏꯗꯤ ꯃꯍꯧꯁꯥꯒꯤ ꯈꯨꯆꯨ ꯈꯔ ꯃꯨꯕꯅꯤꯅꯀꯣ
ꯎꯠꯊꯣꯛꯇꯕꯅꯤ ꯉꯧ ꯈꯔ ꯉꯧꯔꯗꯤ ꯊꯣꯛꯀꯅꯤ ꯑꯗꯨꯕꯨ ꯈꯣꯏꯗꯤ ꯈꯔ ꯃꯝꯕꯅꯤꯅꯒꯣ
ꯍꯥ ꯍꯥ ꯍꯥ ꯍꯥ
ꯑꯩꯈꯣꯏꯅ ꯑꯩꯅ ꯗ ꯗꯥꯛ ꯁꯔꯀꯜ ꯌꯥꯝ ꯊꯣꯛꯑꯦꯒ ꯇꯧꯔꯗꯤꯀꯣ
ꯎꯝ
ꯃꯍꯧꯁꯥꯒꯤꯅꯦ ꯀꯨꯆꯨꯅꯅꯤ ꯍꯥꯏꯔꯛꯀꯅꯦꯕ ꯑꯩꯈꯣꯏꯆꯨ
ꯑꯗꯨ ꯑꯗꯨꯃꯥꯢꯅ ꯍꯥꯏꯕ ꯃꯤꯗꯣ ꯑꯁ ꯍꯣꯏ ꯁꯣꯛꯀꯅꯤ
ꯀꯩꯑꯕ
ꯑꯗꯨꯝ ꯃꯤꯅꯀꯣ ꯑꯗꯨꯃꯥꯏꯅ ꯍꯥꯏꯕꯤꯕ ꯃꯤꯈꯣꯏꯗꯣ
ꯍꯣꯏ
ꯊꯃꯣꯏ ꯌꯥꯝ ꯁꯣꯛꯀꯅꯤ ꯍꯥꯏꯕ
ꯑꯗꯨꯅꯦ ꯑꯩꯁꯦ ꯌꯥꯝ ꯁꯣꯛꯈ꯭ꯔꯕꯅꯦ
ꯑꯩꯁꯨ ꯌꯥꯝ ꯁꯣꯛꯈ꯭ꯔꯕꯅꯦ ꯑꯗꯨꯒꯨꯝꯕꯗꯣ ꯕꯤꯛꯇꯤꯝ ꯑꯃꯅꯦ ꯑꯩꯁꯨ ꯂꯥꯏꯔꯕ ꯑꯃꯅꯦ
ꯆꯨꯃꯥꯏꯅꯔ ꯀꯥꯏ
ꯅꯣꯏꯗꯤ ꯀꯨꯆꯨ ꯈꯔ ꯌꯥꯕꯅꯤꯅꯀꯣ ꯑꯗꯨꯒꯨꯝꯕꯗꯣ ꯑꯦꯛꯁꯄꯤꯔꯦꯟꯁ ꯇꯧꯔꯝꯃꯣꯏꯕ ꯑꯥ ꯇꯛꯆꯔꯒ ꯂꯩ ꯐꯖꯅ ꯇꯨꯝꯗꯕ꯭ꯔꯥ ꯍꯪꯅꯔꯛꯀꯅꯦꯕ ꯅꯣꯏꯕꯨꯗꯤ
ꯑꯩꯈꯣꯏ ꯑꯩꯈꯣꯏꯕꯨꯗꯤ ꯑꯥ ꯃꯍꯧꯁꯥꯒꯤ ꯈꯔ ꯃꯝꯕꯗꯣ
ꯍꯩꯔꯛꯀꯅꯤ ꯑꯈꯣꯏꯕꯨꯗꯤ ꯍꯌꯦꯡꯗꯤ ꯀꯔꯤ ꯇꯧꯒꯔꯣ ꯅꯪꯗꯤ
ꯍꯌꯦꯡꯉꯣ
ꯍꯣꯏ ꯀꯩꯁꯨ ꯇꯧꯅꯤ ꯂꯩꯇꯦ
ꯀꯔꯤꯁꯨ ꯇꯧꯅꯤꯉꯥꯏ ꯂꯩꯇꯦꯗ ꯍꯌꯦꯡꯁꯨ ꯑꯗꯨꯝ ꯆꯞ ꯃꯥꯅꯩ ꯑꯗꯨꯝ ꯅꯩ ꯂꯩꯅꯤ
ꯍꯧꯒꯠꯂꯅꯤ ꯍꯣꯏ ꯍꯧꯒꯠꯂꯅꯤ ꯐꯃꯨꯡ ꯎꯝ ꯐꯃꯨꯡꯗꯒꯤ ꯑꯗꯨꯝ ꯐꯣꯟ ꯐꯣꯟ ꯈꯔ ꯄꯥꯏꯔꯒ ꯑꯗꯨꯝ ꯂꯩꯔꯅꯤ
ꯎꯝ
ꯋꯥꯆꯞ ꯇꯧꯔꯅꯤ ꯆꯥꯛꯇꯤ ꯆꯥꯗꯕꯗꯤ ꯌꯥꯗ꯭ꯔꯦ ꯆꯥꯛ ꯆꯥꯕ ꯊꯣꯛꯀꯅꯤ ꯑꯃꯨꯛ ꯀꯥ ꯐꯃꯨꯡꯗ ꯆꯪꯒꯅꯤ ꯀꯣ
ꯍꯣꯏ
ꯑꯁꯤꯅ ꯈ꯭ꯋꯥꯏꯗꯒꯤ ꯕꯦꯁ ꯂꯥꯏꯐꯅꯤ
ꯎꯝ
ꯑꯩꯖꯨ ꯍꯣꯁꯇꯦꯜꯗ ꯂꯩꯔꯤꯉꯩꯗ ꯁꯨꯃꯥꯏꯅ ꯇꯧꯕꯅꯦ ꯀ꯭ꯔꯤꯁꯨ ꯇꯧꯅꯤꯉꯥꯏ ꯂꯩꯇꯦ
ꯑꯗꯨꯅꯦ
ꯆꯥꯛ ꯌꯦꯟꯁꯥꯡ ꯑꯩꯈꯣꯏꯗꯤ ꯍꯣꯁꯇꯦꯜꯗ ꯂꯩꯕꯗꯣ ꯆꯥꯛ ꯌꯦꯟꯁꯥꯡ ꯊꯣꯡꯉꯒ ꯆꯥꯏꯌꯦꯕ ꯑꯩꯈꯣꯏꯗꯤ
ꯑꯣ ꯑꯩꯈꯣꯏꯁꯨ ꯇꯋꯦꯅꯦ
ꯑꯥ ꯅꯪꯅ ꯅꯁꯥꯅ ꯊꯣꯡꯕ꯭ꯔꯥ
ꯎꯝ ꯏꯁꯥ ꯏꯁꯥꯅ ꯊꯣꯡꯖꯩꯕꯀꯣ ꯑꯗꯣ
ꯌꯥꯝ ꯐꯩꯅꯦ ꯑꯗꯨꯗꯤ
ꯍꯣꯏ ꯆꯥꯅꯤꯡꯕ ꯃꯇꯝꯗ ꯆꯥꯅꯤ ꯆꯥꯅꯤꯡꯗ꯭ꯔꯗꯤ ꯊꯣꯡꯉꯥꯔꯣꯏ
ꯑꯗꯨꯅꯦ ꯑꯩꯁꯨ ꯑꯩꯒꯤ ꯔꯣꯃꯦꯠꯀ ꯂꯩꯕꯗꯣ
ꯎꯝ ꯎꯝ
ꯃꯥꯗꯤ ꯇꯣꯏꯅꯃꯛ ꯃꯄꯥꯟ ꯆꯠꯀꯜꯂꯦꯕ ꯃꯄꯥꯟꯗ ꯍꯥꯏꯕꯗꯤ ꯃꯥꯁꯦ ꯏꯁꯄꯣꯔꯠꯁ ꯃꯦꯟ ꯑꯣꯏꯕꯒꯤ ꯐꯨꯠꯕꯣꯜ ꯁꯥꯟꯅꯕ ꯆꯠꯄ ꯀꯔꯤ ꯀꯔꯥ ꯐꯨꯠ ꯄ꯭ꯂꯦ ꯑꯗꯨꯝ ꯁꯥꯟꯅꯕ ꯆꯠꯂꯦꯕ ꯑꯗꯣ ꯑꯩꯅ ꯃꯥꯗꯤ ꯆꯥꯛ ꯇꯣꯏꯅ ꯆꯥꯗꯦ ꯃꯄꯥꯟꯗꯒꯤ ꯑꯗꯨꯝ ꯆꯥꯔꯒ ꯍꯜꯂꯛꯑꯦ
ꯑꯥ
ꯑꯩ ꯏꯊꯟꯗ ꯊꯣꯛꯑꯒ ꯆꯥꯅꯤꯡꯗꯔꯗꯤ ꯇꯨꯝ ꯀꯩ ꯍꯥꯏꯁꯤꯔ ꯄꯔꯊꯥ ꯑꯃꯒꯨꯝꯕ ꯃꯄꯥꯟꯗꯒꯤ ꯂꯩ ꯆꯥꯛ ꯌꯦꯟꯁꯥꯡ ꯊꯣꯡꯗꯕꯤꯗꯤ ꯑꯗꯨꯝ ꯆꯥꯔ ꯇꯣꯝꯒꯅꯤ
ꯎꯄꯥꯏ ꯂꯩꯇꯅꯦ ꯍꯣꯏ ꯃꯥ ꯑꯩꯒꯤ ꯔꯨꯝꯃꯦꯠ ꯇꯣ ꯏꯕꯥꯅꯤ ꯔꯨꯝꯗ ꯂꯩꯔꯗꯤ ꯃꯥꯅ ꯆꯥꯛ ꯊꯣꯡꯉꯗꯤ ꯑꯩꯅ ꯏꯟꯁꯥꯡ ꯊꯣꯡꯕ ꯑꯗꯨꯝ ꯇꯧꯕꯅꯦꯕ ꯔꯣꯇꯦꯁꯟ
ꯑꯣ ꯑꯩꯈꯣꯏꯁꯨ ꯑꯗꯨꯃꯥꯏꯅ ꯇꯧꯋꯤ ꯑꯌꯨꯛꯇ ꯃꯤ ꯑꯃꯅ ꯊꯣꯡꯒꯅꯤ ꯏꯚꯅꯤꯡꯗ ꯑꯩ ꯑꯌꯨꯛꯇ ꯃꯥꯅ ꯊꯣꯡꯅꯗꯤ ꯏꯚꯤꯅꯤꯡꯗ ꯑꯩꯅ ꯊꯣꯡꯂꯅꯤ ꯅꯠꯇ꯭ꯔꯒ ꯏꯃꯥꯟꯅꯕꯤ ꯑꯃꯅ ꯊꯣꯡꯒꯅꯤ ꯗꯨꯃ ꯔꯣꯇꯦꯁꯟ ꯑꯗꯨꯝ ꯆꯠꯂꯤ
ꯍꯣꯏ ꯑꯗꯨꯅ ꯈꯔ ꯅꯨꯡꯉꯥꯏꯌꯦ ꯊꯣꯡꯕ ꯃꯤꯅ ꯑꯗꯨꯝ ꯊꯣꯡꯉ ꯂꯩꯔꯗꯤ ꯊꯨꯅ ꯑꯗꯨꯗꯒꯤ ꯊꯣꯛꯅꯤꯡꯒ꯭ꯔꯅꯦ ꯑꯗꯨꯗ ꯂꯩꯅꯤꯡꯗ꯭ꯔꯦ ꯍꯥꯏꯔꯛꯀꯅꯤ
ꯎ ꯑꯗꯨꯒꯨꯝꯕꯗꯣ ꯑꯦꯁ ꯅꯨꯡꯁꯤꯌꯦ ꯈꯜꯂꯒ ꯃꯇꯝꯁꯦ ꯑꯥ ꯌꯧꯈ꯭ꯔꯦꯅꯦ ꯈꯪꯗꯅ
ꯎ ꯅ ꯏꯣ ꯅꯪꯒꯤꯗꯤ ꯌꯥꯝ ꯚꯦꯔꯤ ꯐꯥꯔ ꯌꯥꯝ ꯂꯥꯞꯃꯟꯈ꯭ꯔꯦꯕ ꯅꯪꯒꯤꯗꯤ
ꯂꯥꯞꯇꯦꯗ ꯖꯁ ꯔꯤꯁꯦꯟꯗꯤ ꯑꯦ ꯍꯦꯍꯦ
ꯑꯗꯨꯒꯨꯝꯕꯁꯨ ꯍꯣꯏ ꯍꯣꯁꯇꯦꯜꯗ ꯂꯩꯕ ꯍꯥꯏꯕꯁꯤ ꯋꯥꯁꯨ ꯋꯥꯕꯅꯦ ꯑꯗꯨꯕꯨ ꯍꯦꯟꯅꯁꯨ ꯅꯨꯡꯉꯥꯏꯌꯦ ꯃꯤꯁꯨ ꯏꯃꯥꯟꯅꯕꯁꯤꯡꯁꯨ ꯂꯥꯏꯛ ꯐ꯭ꯔꯦꯟꯁ ꯏꯃꯥꯟꯅꯕꯁꯤꯡ ꯌꯥꯝꯅ ꯂꯩꯕꯒꯤ ꯈꯪꯅꯕꯁꯤꯡꯗꯣ ꯌꯨꯝꯗ ꯂꯩꯕꯗꯤ ꯀꯔꯤꯁꯨ ꯇꯧꯅꯤꯡꯉꯥꯏ ꯂꯩꯇꯦ ꯑꯗꯨꯨꯝ ꯌꯨꯝꯒꯤ ꯊꯕꯛ ꯈꯔ ꯇꯧꯒꯅꯤ ꯑꯗꯨꯒ ꯏꯃꯥꯟꯅꯕꯁꯤꯡ ꯊꯦꯡꯅꯒꯦ ꯍꯥꯏꯗꯤ ꯃꯄꯥꯟ ꯊꯣꯛꯀꯅꯤ ꯍꯣꯁꯇꯦꯜꯗꯨꯗꯤ ꯃꯄꯥꯟ ꯊꯣꯛꯑꯔꯣꯏ ꯑꯩꯒꯤ ꯔꯨꯝꯗ ꯂꯥꯛꯑꯣ ꯀꯦꯝ ꯁꯅꯥꯁꯦ ꯍꯥꯏꯅ ꯀꯣ
ꯔꯨꯝ ꯑꯃꯗ ꯂꯣꯏꯅ ꯐꯝꯃꯒ ꯂꯩꯒꯅꯤ ꯑꯩꯒꯤ ꯔꯨꯝꯗ ꯈꯔ ꯕꯣꯔꯤꯡ ꯇꯧꯔꯗꯤ ꯅꯦꯛꯁ ꯔꯨꯝꯗ ꯑꯃꯨꯛꯀ ꯆꯠꯀꯅꯤ
ꯅꯨꯡꯉꯥꯏꯕꯅꯦ ꯑꯩꯒꯤ ꯔꯨꯝꯗ ꯆꯠꯂꯒ ꯂꯪꯕꯁꯨ ꯈꯤꯇꯪ
ꯍꯣꯏ ꯏꯁꯥꯒꯤ ꯔꯨꯝꯗ ꯃꯤꯅ ꯂꯥꯛꯑꯗꯤ ꯌꯥꯝꯅ ꯈꯦꯌꯔ ꯇꯧꯕꯅꯦꯕ ꯍꯥꯏꯕꯗꯤ ꯃꯊꯪꯒꯅꯨꯀꯣ ꯔꯨꯝꯗꯣ ꯁꯦꯡꯕ ꯋꯥꯏ ꯍꯥꯏꯔ ꯑꯍꯍ ꯑꯗꯣ ꯑꯩꯈꯣꯏꯅ ꯃꯤꯒꯤ ꯔꯨꯝꯝꯗ ꯆꯠꯂꯗꯤ ꯑꯗꯨꯝ ꯃꯣꯠꯍꯟꯒꯅꯤꯕ
ꯑꯩꯈꯣꯏꯗꯤ ꯃꯤꯒꯤ ꯔꯨꯝꯗ ꯆꯠꯂꯗꯤ ꯁꯦꯡꯅ ꯁꯦꯡꯅ ꯂꯩꯇ꯭ꯔꯦ ꯑꯗꯨꯝ ꯀꯃꯥꯏꯅ ꯍꯥꯏꯁꯤꯔꯥ ꯀꯦꯌꯔ ꯇꯧꯕꯤꯗꯕꯗꯣ
ꯑ ꯇꯧꯅꯤꯡꯕ ꯇꯧꯕꯗ
ꯍꯣꯏ ꯑꯗꯨ ꯃꯤꯅ ꯑꯩꯈꯣꯏꯕꯨ ꯑꯩꯈꯣꯏꯒꯤ ꯔꯨꯝꯗ ꯂꯥꯛꯑꯗꯤ ꯆꯤꯛꯄꯜ ꯂꯧꯊꯣꯛꯑꯣ ꯀꯔꯤꯒꯤ ꯆꯦꯄꯜ ꯍꯞꯄꯒ ꯂꯥꯛꯄꯔ ꯍꯥꯍꯥꯍ ꯍꯧꯖꯤꯛ ꯈꯤꯇꯪ ꯁꯩꯕ ꯍꯧꯖꯤꯛ ꯈꯤꯇꯪ ꯑꯩꯅ ꯆꯩꯕꯅꯤꯅꯦ ꯍꯥꯏꯅꯒ ꯇꯧꯔꯛꯀꯅꯦꯕ
ꯑ
ꯍꯣꯏ ꯅꯣꯏꯁꯨ ꯑꯗꯨꯝ ꯇꯧ ꯇꯧꯕ꯭ꯔꯥ ꯅꯣꯏꯁꯨ ꯑꯗꯨꯃꯥꯏꯅ
ꯎꯝ ꯃꯔꯛ ꯃꯔꯛꯇ ꯑꯦꯍꯤꯑ ꯎꯝ ꯍꯨꯝꯍꯤ
ꯍꯣꯏ ꯑꯩꯁꯨ ꯑꯦꯛꯁꯄꯔꯌꯦꯟꯁ ꯇꯧꯋꯦꯕꯀꯣ ꯑꯗꯨꯒꯨꯝꯕꯗꯣ ꯑꯗꯨꯒꯤ
ꯍꯨꯎꯝ
ꯌꯥꯝ ꯅꯨꯡꯉꯥꯏꯕꯅꯦꯗ ꯅꯤꯡꯁꯤꯡꯉꯦ ꯌꯥꯝꯅ ꯑꯗꯨꯒꯨꯝꯕ ꯃꯇꯝꯁꯦ
ꯑꯗꯨꯗ ꯑꯍꯤꯡ ꯑꯍꯤꯡ ꯇꯥꯔꯗꯤ ꯃꯤꯒꯤ ꯁꯣꯝꯅ ꯃꯤꯒꯤ ꯗꯣꯔꯗꯨꯗ ꯆꯠꯂꯒ ꯇꯤ ꯍꯟ꯭ꯔꯦꯠ
ꯍꯣꯏ ꯅꯁꯗꯠꯇ ꯑꯩꯈꯣꯏꯗꯤ ꯑꯗꯨꯒꯨꯝꯕꯗꯣ ꯇꯧꯔꯗꯤꯀꯣ ꯁꯥꯎꯅꯕꯅꯦ ꯅꯨꯄꯥꯅꯤꯅꯀꯣ ꯄꯔ ꯂꯩꯕ ꯉꯥꯛꯇꯣꯏꯅꯤ ꯑꯗꯨꯒꯤ ꯊꯣꯔꯛꯑꯒ ꯂꯥꯎꯒꯅꯦꯕ ꯀꯅꯥꯅꯣ ꯍꯧꯖꯤꯛ ꯑꯃꯨꯛ ꯇꯧꯔꯗꯤ ꯑꯃꯨꯣ ꯃꯀꯣꯛ ꯊꯨꯒꯏꯕꯁꯤꯒ ꯀꯔꯤ ꯀꯔꯥ ꯉꯥ ꯇꯧꯅꯦ ꯅꯨꯡꯉꯥꯏꯗ ꯑꯗꯨꯒꯒꯨꯝꯕ ꯃꯇꯝꯁꯦ